ꯍꯜꯂꯣ ꯇꯥꯕ꯭ꯔꯣ ꯑꯥꯎ ꯀꯩꯗꯧꯅꯣ
ꯂꯩꯔꯝꯃꯤꯅꯦ ꯑꯗꯨ ꯁꯨꯝ ꯏꯟꯁꯇꯥꯒ꯭ꯔꯥꯝ ꯌꯦꯡꯉꯝꯕꯅꯦ ꯆꯔꯦ ꯑꯗ ꯉꯁꯥꯏ ꯅꯪ ꯀꯔꯤ ꯀꯔꯤ ꯀꯔꯤ ꯀꯩꯅꯣꯅꯦꯍꯦ ꯑꯩꯕꯨꯣ ꯆꯥꯛ ꯆꯥꯕ ꯍꯦꯟꯁꯥꯡ ꯀꯥꯎꯊꯣꯛꯈ꯭ꯔꯦ ꯑꯣ ꯁꯧꯒꯔꯤ ꯊꯣꯡꯉꯦ ꯁꯧꯒ꯭ꯔꯤ ꯊꯣꯡꯉꯦ
ꯑꯣꯐ ꯍꯈꯣꯏ ꯆꯥꯗ꯭ꯔꯤꯌꯦ ꯍꯧꯖꯤꯛꯀꯥꯟꯁꯦ ꯍꯧꯖꯤꯛꯀꯥꯟ ꯀꯥꯂꯦꯟꯒꯤ ꯏꯟꯖꯥꯡꯅꯤꯅꯦ ꯅꯪ ꯆꯥꯏꯁꯤꯗꯤ
ꯎꯝ ꯃꯥꯅꯦ
ꯀꯔꯤ ꯀꯔꯤ ꯃꯊꯦꯜꯅ ꯍꯥꯎꯔꯤꯒꯦ ꯒꯦ ꯀꯥꯂꯦꯟꯖꯤꯕꯣ
ꯍꯥꯎꯕ ꯍꯥꯏꯁꯦ ꯆꯝꯃꯤꯈꯩ ꯍꯥꯎꯔꯦ ꯅꯍꯥꯟꯁꯨ ꯈꯣꯡꯗ꯭ꯔꯨꯝ ꯊꯣꯡꯉꯦ ꯈꯣꯡꯗ꯭ꯔꯨꯝꯗꯨꯒ ꯆꯝꯅ ꯑꯗꯨꯝ ꯃꯆꯦꯠ ꯃꯆꯦꯠ ꯌꯥꯝ ꯄꯤꯛꯅ ꯄꯤꯛꯅ ꯈꯥꯏꯔꯀꯥꯟꯗ ꯇꯧꯕꯗꯣ ꯑꯗꯨꯒ ꯑꯩꯈꯣꯏꯒꯤ ꯀꯩꯅꯣꯒ ꯊꯥꯛꯇꯕꯤꯗ ꯍꯥꯏꯇꯥꯔꯦ ꯃꯆꯨꯒ ꯊ ꯇꯛꯇꯕꯤꯗꯗ ꯍꯣꯡꯕꯗꯣ ꯑꯗꯨꯁꯨ ꯑꯗꯨꯝ ꯍꯥꯎꯋꯦ ꯃꯍꯤꯒꯤ ꯇꯔꯥꯡ ꯇꯔꯥꯡ ꯇꯧꯔꯒ
ꯃꯩꯇꯩꯒꯤ ꯆꯥꯛ ꯏꯟꯁꯥꯡꯁꯤꯡꯁꯤ ꯃꯄꯥꯟꯗꯗꯤ ꯐꯪꯗꯦꯅꯦꯀꯣ ꯁꯤꯒꯤ ꯃꯍꯥꯎꯁꯦ
ꯎ ꯍꯣꯏ ꯐꯪꯉꯝꯃꯣꯏ
ꯍꯥꯏꯗꯤ ꯐꯪꯗꯦ ꯍꯥꯏꯕꯗꯤ ꯇꯩꯅ ꯅꯠꯇꯕ ꯀ ꯀꯣꯕꯤ ꯀꯩꯔꯤ ꯈꯥꯃꯦꯟ ꯅꯨꯡꯃꯦꯟ ꯁꯨꯝꯕ ꯐꯪꯉꯒꯁꯨ ꯀꯣ ꯃꯩꯇꯩꯒꯤ ꯑꯣꯏꯕ ꯃꯌꯥꯝ ꯂꯩ ꯇ꯭ꯔꯥ
ꯑ ꯆꯨꯝꯃꯦ ꯑꯗꯨꯕꯨꯗꯤꯗ ꯌꯨꯝꯗ ꯆꯥꯔꯤꯕ ꯃꯍꯥꯎꯁꯤꯗꯤ ꯌꯨꯝꯗ ꯆꯥꯔꯤꯕ ꯃꯍꯥꯎꯁꯤꯗꯤ ꯃꯣꯏꯗꯤ ꯀꯩꯁꯨ ꯐꯪꯗꯤ ꯐꯪꯉꯔꯣꯏ ꯑꯗꯨꯅꯕꯨ ꯑꯥꯗ ꯂꯩꯔꯒ ꯌꯨꯝ ꯃꯤꯁ ꯇꯧꯋꯦꯅ ꯁꯣꯝ ꯅꯥꯀꯟꯗꯒꯤ ꯑꯀꯪꯕ ꯊꯥꯔꯤꯁꯤꯅꯤ ꯈꯤꯇꯗ ꯑꯣꯏꯔꯁꯨ ꯆꯥꯕ ꯍꯥꯏꯗꯤ ꯃꯍꯥꯎ ꯗ ꯑꯗꯨꯃꯛ ꯐꯪꯗ꯭ꯔꯁꯨ ꯈꯔꯗ ꯑꯣꯏꯔꯁꯨ ꯐꯪꯅꯕꯅꯤꯅ
ꯍꯣꯏ ꯉꯥꯔꯤ ꯉꯥꯇꯥꯏꯀꯣ ꯦꯉꯥꯔꯤ ꯌꯖꯣ ꯃꯌꯥꯡꯅ ꯅꯝꯕꯒ ꯑꯩꯈꯣꯏꯅ ꯅꯝꯕꯒꯁꯨ ꯈꯦꯠꯅꯩꯗꯅ ꯑꯩꯈꯣꯏꯒꯤꯗꯤ ꯑꯩꯈꯣꯏꯒꯤ ꯆꯤꯟꯖꯥꯛ ꯑꯣꯏꯅ ꯂꯩꯖꯕꯅꯤꯅ
ꯎꯝ ꯑꯗꯣ ꯉꯥꯔꯤ ꯃꯌꯥꯡ ꯅ ꯅꯝꯕ ꯉꯥꯔꯤꯁꯦ ꯀꯃꯥꯏꯅ ꯇꯧ ꯐꯥꯎ ꯆꯠꯂꯣ ꯈꯪꯗꯦꯅꯤ
ꯃꯣꯏꯗꯤ ꯀꯩꯅꯣꯅꯦ ꯆꯐꯨꯗꯣ ꯁꯨꯃꯥꯏꯅ ꯇꯧꯔ ꯅꯝꯕꯁꯤ ꯅꯠꯇꯦ ꯇꯌꯦ ꯀꯥꯡꯪꯍꯟꯕꯤ ꯑ ꯑꯩꯈꯣꯏꯒꯤ ꯊꯨꯝꯌꯥꯛꯄꯤꯒꯤ ꯏꯁꯇꯥꯏꯜꯗ ꯇꯧꯕꯗꯣ ꯑꯍꯣꯏ ꯍꯣꯏ ꯍꯣꯏ ꯐꯕꯧꯒ ꯂꯩꯗ꯭ꯔꯥ ꯎꯝ
ꯑꯗꯨ ꯉꯥꯗꯗꯅ ꯉꯥꯗ ꯑ ꯉꯥꯗꯅ ꯀꯦꯟꯕ ꯉꯥ ꯇꯥꯔꯦꯀꯣ
ꯍꯣꯏ ꯍꯣꯏ ꯍꯣꯏ ꯊꯨꯝꯌꯥꯛꯄꯤꯒꯨꯝꯕ ꯐꯥꯕꯣꯒꯨꯝꯕ ꯌꯦꯂꯣꯡ ꯉꯥꯔꯤ ꯀꯥꯏꯅ ꯂꯩꯕꯗꯣ ꯗꯣ ꯆꯤꯛꯄꯗꯒ ꯀꯞꯂꯥꯛ ꯀꯞ꯭ꯔꯥꯛꯀ ꯂꯥꯎꯕꯗꯣ ꯍ ꯁꯨꯝꯕꯒꯤ ꯇꯥꯏꯐꯇꯅꯦꯕ ꯃꯣꯏꯅ ꯇꯧꯔꯤꯁꯦ
ꯎꯝ
ꯑꯗꯨꯅꯤꯗ ꯑꯗꯣ ꯑꯩꯅ ꯌꯥꯝ ꯄꯥꯝꯖꯕꯗꯤ ꯍꯧꯖꯤꯛꯇꯤꯀꯣ ꯁꯧꯒ꯭ꯔꯤ ꯑꯃ ꯇꯧꯔꯕ ꯑꯗꯒꯤ ꯄꯥꯛꯅꯝ
ꯄꯥꯛꯅꯝ
ꯄꯥꯛꯅꯝ ꯆꯥꯔꯕ ꯍꯟꯗꯛꯀꯤ?
ꯆꯥꯗ꯭ꯔꯤ ꯄꯥꯛꯅꯝ ꯖꯤ
ꯄꯥꯛꯅꯝꯁꯦ ꯅꯪ ꯀꯪꯂꯥ ꯌꯦꯟ ꯍꯥꯞꯄ ꯄꯥꯛꯅꯝꯅ ꯍꯥꯎꯕ꯭ꯔꯥ ꯅꯠꯇ꯭ꯔꯒ ꯀꯔꯤ ꯀꯔꯤ ꯆꯨꯝꯅꯒꯤ ꯅꯄꯥꯛꯄꯤ ꯉꯥꯛꯇꯅ ꯁꯨꯕ ꯄꯥꯛꯅꯝꯗꯨꯅ ꯍꯥꯎꯕ꯭ꯔꯥ ꯀꯔꯝꯕꯅ ꯍꯥꯎꯏ?
ꯀꯪꯂꯥꯌꯦꯟ ꯍꯥꯞꯄꯗꯤ ꯀꯩꯇꯧꯕꯩꯁꯨ ꯍꯥꯎꯔꯣꯏꯗꯣꯏꯅꯣ?
ꯀꯪꯂꯥꯌꯦꯟꯁꯦ ꯄꯥꯝꯕ꯭ꯔꯕ?
ꯂꯥ ꯌꯦꯟ ꯑꯗꯨꯝ ꯍꯥꯎꯋ ꯀꯩꯅꯣ ꯄꯥꯝꯕ ꯍꯥꯏꯁꯦ ꯍꯣꯏ ꯑꯗꯨꯝ ꯍꯥꯎꯋꯗ ꯑꯗꯨꯝ ꯄꯥꯝꯃꯤꯗ ꯀꯪꯂꯥꯌꯦꯟ ꯑꯗꯒꯤ ꯆꯦꯡꯒꯨꯝ ꯑꯗꯨꯝ ꯌꯥꯏ ꯀꯩꯅꯣ
ꯀꯪꯂꯥ ꯌꯦꯟꯁꯦ ꯀꯪꯂꯥ ꯌꯦꯟꯁꯦ ꯑꯩꯅ ꯄꯥꯝꯖꯕꯗꯗꯤꯀꯣ ꯀꯥꯡꯁꯣꯏꯁꯨ ꯍꯥꯎꯋꯤꯀꯣ ꯑꯗꯨꯏ ꯃꯊꯛꯇ ꯏꯔꯣꯝꯕ ꯍꯥꯎꯏ ꯑꯗꯒꯤ ꯀꯩꯅꯣꯁꯨ ꯍꯥꯎꯋꯤꯔꯤ ꯀꯔꯤ ꯎꯅꯝꯗ ꯍꯥꯞꯄꯁꯨ ꯍꯥꯎꯋꯤ ꯑꯗꯨ ꯉꯥꯛꯈꯣꯅꯦ ꯎꯆ ꯁꯤ ꯀꯃꯥꯏꯗꯨꯗꯤ ꯑ ꯀꯔꯤꯗ ꯅꯞꯀꯦꯕ?
ꯎꯆꯤꯅꯥꯁꯦ
ꯑꯥ꯫
ꯑꯩꯈꯣꯏꯅ ꯈꯪꯉꯛꯄꯗꯗꯤ ꯑꯩꯈꯣꯏꯅ ꯁ꯭ꯋꯥꯏꯁꯤꯗ ꯑꯩꯈꯣꯏꯒꯤ ꯀꯩꯅꯣꯒ ꯅꯍꯥꯟꯋꯥꯏꯁꯦ ꯑꯦꯟꯇꯦꯟꯅꯥꯌꯨ ꯉꯝꯃꯤꯗꯅꯀꯣ ꯈꯪꯕ꯭ꯔꯥ ꯑꯦꯟꯇꯦꯅꯥ ꯑꯩꯈꯣꯏꯒꯤ ꯌꯨꯡꯕꯁꯦ ꯇꯤꯚꯤꯒꯤ ꯀꯩꯀꯥ ꯇꯤꯟ ꯑꯌꯨꯡꯕꯗꯣ ꯈꯪꯕ꯭ꯔ ꯍꯜꯂꯣ! ꯎꯝ ꯑꯗꯨꯒꯤ ꯑꯦꯟꯇꯦꯅꯥ ꯌꯨꯡꯕꯁꯤꯗꯩꯁꯤꯗ ꯑꯦꯟꯇꯦꯅꯥꯗꯨꯒꯤ ꯑꯩꯈꯣꯏꯒꯤ ꯃꯈꯣꯛ ꯑꯩꯈꯣꯏꯒꯤ ꯎ ꯎꯒꯨꯝꯕꯁꯦ ꯁꯩꯁꯤꯗ ꯅꯞꯄ - ꯅꯞꯄ- ꯅꯞꯄ ꯅꯞꯄꯒꯅꯦ ꯃꯨꯁꯤꯟ - ꯃꯨꯁꯤꯟ ꯃꯨ ꯀꯩ ꯑꯗꯨꯃꯥꯏꯅ ꯅꯞꯄꯒ ꯇꯧꯋꯤ ꯑꯗꯨꯗꯨꯅ ꯑꯩꯈꯣꯏꯒꯤ ꯀꯩꯅꯣꯒꯨꯝꯕꯅꯦ ꯍꯥꯏꯇꯥꯔꯦ ꯏꯁꯪꯒꯤ ꯇꯥꯏꯞ ꯍꯥꯏꯒ꯭ꯔꯥ ꯭ꯔ ꯃꯣꯏꯁꯦ ꯁꯥꯏꯟꯁꯀꯤ ꯂꯣꯟꯅꯗꯤ ꯀꯔꯤ ꯍꯥꯏꯗꯣꯏꯅꯣ ꯎ ꯑꯗ‌ꯣ ꯏꯁꯪꯒꯤ
ꯎꯌꯦꯟ ꯎꯌꯦꯟꯁꯨ ꯎꯆꯤꯗ ꯎꯆꯤꯅꯥꯗꯧꯅ ꯁꯧꯕ꯭ꯔꯕ?
ꯎꯏꯌꯦꯟ ꯁꯦ
ꯎꯝ꯫
ꯎꯌꯦꯟ - ꯎꯌꯦꯟ - ꯎꯌꯦꯟ ꯍꯥꯏꯗꯅ ꯃꯁꯛꯁꯦ ꯀꯥꯎꯊꯣꯛꯈ꯭ꯔꯅꯦ ꯀꯔꯝꯕꯅꯣ? ꯍꯜꯂꯣ! ꯀꯩꯕꯥ?
ꯇꯥꯕ꯭ꯔ?
ꯍꯥꯏꯔꯛꯑꯣ ꯍꯥꯏꯔꯛꯑꯣ꯫
ꯎꯆꯤꯅꯥꯒꯤ ꯇꯥꯏꯞꯇ ꯇꯧꯕ ꯑꯩꯈꯣꯏꯒꯤ ꯎꯇꯤ ꯊꯣꯡꯕ ꯎꯇꯤ ꯊꯣꯡꯕꯗꯒ ꯍꯥꯞꯄꯗꯣ
ꯎꯝ ꯑꯗꯨ ꯑꯗꯨꯃꯥꯏ
ꯑꯩꯈꯣꯏ ꯈꯨꯕꯤ ꯁꯥꯛꯇꯒ ꯍꯥꯞꯅꯕ ꯑꯃ ꯀꯣꯕꯤꯁꯛꯇꯒ ꯍꯥꯞꯅꯕꯅꯦ ꯑꯃ ꯔꯥꯎꯟꯗ ꯔꯥꯎꯅꯒꯤ ꯇꯥꯏꯞꯇ ꯇꯧꯔꯒ
ꯀꯩꯅꯣꯁꯤꯔꯣ ꯅꯪꯅ ꯍꯥꯏꯁꯤꯕꯣ ꯑꯩꯈꯣꯏꯒꯤ ꯀꯩꯅꯣꯗꯨꯔꯣ ꯋꯥꯒꯤ ꯇꯧꯕꯗꯨꯔꯣ
ꯍꯥꯥ
ꯋꯥꯗꯒꯤ ꯂꯧꯕꯗꯨꯔꯣ
ꯋꯥꯗꯩ ꯂꯧꯕꯗꯤ ꯈꯪꯗꯌꯦ ꯑꯩꯗꯤ ꯎꯁꯣꯏꯗꯤ ꯅꯠꯇꯦ ꯎꯌꯦꯅꯅ ꯑꯃꯁꯨ ꯂꯩꯔꯤꯌꯦ ꯎꯆꯤꯅꯥ ꯅꯠꯇꯕ ꯀꯪꯂꯥꯟꯁꯨ ꯅꯠꯇꯕ ꯎꯌꯦꯟ ꯑꯅ ꯑꯃ ꯂꯩꯔꯤ ꯌꯥꯝ ꯍꯥꯎꯕ ꯑꯃ ꯊꯣꯠ ꯊꯣꯠ ꯍꯥꯎꯕ ꯍꯋꯥꯏ ꯊꯣꯡꯕꯗꯨꯁꯨ ꯍꯥꯞꯄ
ꯃꯆꯥ ꯃꯆꯥ ꯆꯔꯨ ꯃꯥꯟꯕꯗꯔꯣ ꯆꯔꯨꯗꫭ ꯌꯥꯎꯕꯗꯨꯔ ꯆꯔꯨꯗꯨꯒ ꯄ ꯂꯩꯕꯗꯨꯔ
ꯑꯩ ꯍꯣꯔꯦꯟꯅ ꯊꯥꯔꯛꯀꯁꯦ ꯐꯣꯇꯣ
ꯑꯣ ꯆꯔꯨꯗ ꯑꯃ ꯂꯩꯕꯗꯨꯁꯨ ꯂꯩꯗꯥꯏꯅꯦ ꯑꯩꯈꯣꯏ ꯈꯪꯕ꯭ꯔꯥ
ꯈꯪꯉꯦ ꯈꯪꯉꯦ ꯆꯔꯨꯗꯣ ꯂꯩꯕꯗꯣ ꯈꯪꯉꯦ ꯑꯗꯨꯅ ꯆꯔꯨ ꯌꯦꯟ ꯑꯗꯨꯒ ꯀꯩꯅꯣꯁꯦ ꯑꯩꯅ ꯈꯜꯂꯤꯅꯦꯕ ꯎꯌꯦꯟꯁꯤꯅ ꯀꯃꯥꯏꯅ ꯁꯧꯕꯅꯣ ꯎꯆꯤꯅꯥꯍꯁꯤꯅ ꯀꯃꯥꯏꯅ ꯁꯧꯕꯅꯣ ꯀꯪꯂꯥ ꯌꯦꯟꯗꯨꯕꯨꯗꯤ ꯍꯥꯏ ꯍꯥꯏꯅ ꯎꯗ ꯁꯧꯏꯤꯗꯅ ꯎ ꯑꯀꯪꯕꯗꯒ ꯅꯞ ꯅꯞꯇꯅ ꯄ ꯂ ꯅꯞꯄꯅꯦꯕ ꯀꯪꯂꯥ ꯌꯦꯟꯁꯦ
ꯎꯝ
ꯑꯗꯨꯒ ꯎꯆꯤ ꯃꯅꯥꯁꯤꯗꯤ ꯀꯩꯅꯣ ꯇꯧꯕ ꯃꯥꯜꯂꯦ ꯆꯤꯡꯒꯤ ꯎꯁꯤꯡꯗꯣ ꯑꯗꯨꯝꯕꯗ ꯁꯧꯕꯖꯥꯠꯅꯤ ꯊꯣꯠ ꯊꯣꯠ ꯊꯣꯠ ꯊꯣꯠ ꯂꯥꯎꯔꯒ ꯃꯥꯁꯦ ꯀꯪꯍꯟꯗꯣꯏꯣ ꯑꯣꯏꯔꯃꯥꯜꯂꯦꯕ
ꯑꯣꯏꯔꯝꯅꯤꯌꯦ ꯑꯩꯈꯣꯏꯒꯤ ꯗꯟꯗꯟ ꯃꯅꯥ ꯑꯩꯈꯣꯏꯒꯤ ꯅꯥꯀꯣꯡꯒꯤ ꯑꯩꯈꯣꯏ ꯅꯥꯒꯤ ꯑꯃ ꯂꯩꯗꯥꯅꯦ ꯑꯩꯈꯣꯏꯒꯤ ꯗꯟꯗꯟ ꯂꯕ ꯃꯈꯣꯏ ꯅꯥꯈꯣꯏ ꯑꯩꯈꯣꯏ ꯆꯨꯝꯅꯒꯤ ꯅꯥꯀꯣꯡꯁꯦ ꯑꯁꯨꯃꯥꯏꯅ ꯇꯟꯇꯟ ꯂꯥꯎꯔꯒ ꯂꯩꯕꯅꯦ ꯍꯩꯅ ꯗꯕꯥꯅꯦꯕ ꯌꯦꯡꯕꯗ ꯆꯠꯄ ꯋꯥꯅꯤ ꯃꯁꯛꯇꯨꯒ ꯃꯨꯔꯒꯅꯦ ꯌꯥꯝ ꯍꯩꯅꯗꯕꯅꯦꯕ ꯌꯦꯡꯕꯗꯗꯤ
ꯑꯥ ꯑꯗꯣ ꯁꯤꯒꯤ ꯚꯦꯔꯥꯏꯇꯤꯁꯤꯡꯁꯦ ꯃꯄꯥꯟꯗꯁꯨ ꯂꯣꯏ ꯐꯪꯖꯜꯂꯕ
ꯀꯩꯇꯧꯕꯩ ꯐꯪꯉꯣꯏꯗꯣꯏꯅꯣꯗ ꯐꯪꯅꯤꯍꯦ ꯃꯁꯤꯗꯤ ꯀꯩꯅꯣꯅꯤꯗꯅ ꯑꯩꯈꯣꯏꯅ ꯃꯅꯤꯄꯨꯔꯗ ꯈꯛꯇꯪ ꯁꯥꯠꯀꯗꯕ ꯄꯣꯠꯁꯨ ꯅꯠꯇꯦ ꯇꯧꯕ ꯀꯗꯕꯥ ꯄꯣꯠꯁꯨ ꯑꯩꯈꯣꯏꯒꯤ ꯅꯦꯆꯔꯅ ꯄꯤꯊꯣꯛꯄ ꯄꯣꯠꯇ ꯂꯩꯖꯕ ꯄꯣꯠꯅꯤꯗꯨꯅꯀꯣ ꯁꯤꯗ ꯑꯗꯨꯅ
ꯍꯣꯏ ꯆꯨꯝꯃꯦ ꯆꯨꯝꯃꯦ ꯑꯌꯥꯝꯕꯅꯗꯤ ꯂꯣꯏ ꯐꯪꯅꯤ ꯃꯔꯝꯗꯤ ꯆꯤꯟꯖꯥꯛꯀꯤ ꯈꯨꯊꯣꯡ ꯈꯨꯠꯁꯦꯝ ꯈꯨꯆꯥꯥ ꯃꯥꯟꯅꯅ
ꯑꯍ ꯍꯣꯏ ꯍꯣꯏ ꯁꯝꯅ ꯍꯥꯏꯔꯕꯗ ꯌꯣꯡꯆꯥꯛꯁꯨ ꯃꯉꯥꯏꯔꯦ ꯑꯩꯈꯣꯏ ꯍꯧꯖꯤ ꯍꯦꯛ ꯈꯪꯖꯕ ꯌꯣꯡꯆꯥꯛ ꯌꯣꯡꯆꯥꯛꯁꯦ ꯃꯅꯤꯄꯨꯔꯗ ꯈꯪꯖ ꯆꯟꯅꯔꯝꯗꯧ ꯃꯥꯟꯗ꯭ꯔꯅꯦ ꯑꯗꯨꯅꯤ ꯑꯗꯣ ꯑꯦꯁꯤꯌꯥꯒꯤ ꯑꯇꯣꯞꯄ ꯃꯐꯝ ꯃꯌꯥꯝ ꯑꯃꯗ ꯌꯣꯡꯆꯥꯛ ꯆꯥꯅꯔꯤꯁꯤꯅꯤ
ꯑꯥ ꯑꯩꯅ ꯈꯪꯉꯤꯁꯤꯅꯅꯦ ꯀꯩꯅꯣ ꯍꯥꯏꯔꯀꯥꯟꯗ ꯄꯦꯔꯨꯛꯁꯦ
ꯑꯥ
ꯀꯣꯔꯤꯌꯟꯅ ꯁꯣꯝ ꯅꯥꯀꯟꯗꯅꯦ ꯄꯦꯔꯨꯛꯁꯦ ꯐꯖꯅ ꯌꯣꯛꯑꯦꯕ ꯏꯁꯇꯣ ꯆꯥꯎꯅ ꯐꯦꯛꯇꯔꯤ ꯇꯧꯔꯒ ꯃꯣꯏꯁꯦ ꯊꯥꯏꯌꯦꯕ ꯀꯩꯒꯤꯗꯃꯛꯇ ꯍꯥꯏ ꯀꯥꯟꯗ ꯁ꯭ꯀꯤꯟ ꯀꯤꯌꯔꯒꯤ ꯄ꯭ꯔꯗꯛ ꯁꯦꯝꯅꯕꯒꯤ ꯁꯤꯇꯤ ꯂꯥ ꯗꯣ
ꯎꯝ ꯎꯝ ꯎꯝ
ꯑꯗꯨ ꯁꯦꯝꯅꯕꯒꯤ ꯃꯣꯏꯁꯦ ꯄꯦꯔꯨꯞꯁꯦ ꯌꯣꯛꯄ ꯑꯣꯏꯅ ꯂꯩꯔꯝꯃꯦꯕ ꯑꯗꯨ ꯑꯣꯏꯇꯥꯔ ꯗꯤ ꯄꯤꯔꯨꯛꯁꯤ ꯐꯪꯉꯦ ꯍꯥꯏꯕ ꯅꯠꯇ꯭ꯔꯥ
ꯎꯝ ꯐꯪꯅꯤ ꯀꯩꯗꯧ ꯐꯪꯉꯣꯏꯗꯣꯏꯅꯣꯗ ꯑꯩꯈꯣꯏ ꯅꯪ ꯍꯧꯔꯤꯕ ꯄꯣꯠꯄꯨ ꯁꯝꯅ ꯍꯥꯏꯔꯕꯗ ꯃꯌꯥꯝꯗꯒꯤ ꯇꯣꯡꯉꯥꯜꯂꯤꯕ ꯁꯤꯔꯣꯏ ꯂꯤꯂꯤꯒꯨꯝꯕ ꯎꯗꯨꯋꯥꯗꯤ ꯍꯣ ꯍꯧꯔꯝꯃꯣꯏꯗ ꯍꯥꯏꯕ ꯌꯥꯏ ꯑꯗꯣ ꯅꯠꯇꯕ ꯑꯇꯩꯁꯨꯗꯤ ꯑꯩꯗꯤ ꯑꯩꯗꯤ ꯈꯟꯕꯨ ꯈꯜꯂꯦ ꯁꯤꯔꯣꯏꯂꯤꯂꯤ ꯁꯤꯁꯨ ꯃꯥꯒꯤ ꯂꯩꯄꯥꯛ ꯂꯩꯍꯥꯎꯁꯦ ꯑꯩꯈꯣꯏꯅ ꯐꯖꯅ ꯇꯦꯁ ꯇꯧꯔꯒ ꯑꯁꯣꯝꯗ ꯄꯨꯔꯒ ꯑꯗꯨꯒꯤ ꯃꯑꯣꯡꯗ ꯑꯩꯈꯣꯏꯅ ꯂꯦꯞ ꯑꯝꯗ ꯍꯥꯏꯇꯥꯔꯦꯀꯣ ꯂꯦꯞ ꯑꯃꯗ ꯐꯖꯔ ꯃꯗꯨ ꯂꯩꯍꯥꯎꯗꯨꯒꯤ ꯃꯑꯣꯡꯗ ꯁꯦꯝꯒꯠꯂ ꯁꯥꯒꯠꯂꯀꯥꯟꯗ ꯁꯤꯔꯣꯏ ꯂꯤꯁꯤꯁꯨ ꯀꯤꯗꯧꯕꯒꯤ ꯊꯥ ꯌꯥꯒꯅꯤ ꯋꯦꯗꯔ ꯀꯟꯗꯤꯁꯟꯁꯦ ꯑꯩꯈꯣꯏꯒꯤ ꯃꯥ ꯆꯥꯟꯅꯕ ꯆꯨꯅꯕ ꯋꯦꯗꯔ ꯀꯟꯗꯤꯁꯟ ꯑꯃꯗꯤ ꯂꯩꯀꯣ ꯑꯗꯨꯗꯨꯅ ꯑꯗꯨꯒꯤ ꯄꯣꯠꯇ ꯑꯗꯨꯝ ꯑꯩꯈꯣꯏꯅ ꯂꯦꯞꯇ ꯊꯥꯔꯗꯤ ꯀꯩꯗꯧꯕ ꯌꯥꯎꯔꯣꯏꯗ ꯀꯩꯅꯣ ꯈꯜꯂꯤ ꯑꯗꯨꯒ ꯀꯩꯅꯣꯗ ꯑꯩꯈꯣꯏꯒꯤ ꯑꯃꯨꯛ ꯑꯩꯈꯣꯏꯒꯤ ꯑ ꯅ ꯅ ꯅꯦꯆꯔꯗ ꯑꯥꯎꯠ ꯑꯥꯎꯠꯗꯣꯔꯗ ꯄꯨꯊꯣꯛꯑꯒꯗꯤ ꯑꯃꯨꯛ ꯑꯩꯈꯣꯏꯅ
ꯇ